ꯍꯜꯂꯣ ꯆꯥꯛꯆꯥꯔꯕꯣ ꯀꯩꯖꯥꯡ ꯆꯔꯕ
ꯎꯇꯤ ꯆꯥꯏꯌꯦ ꯁꯧꯒ꯭ꯔꯤꯁꯨ ꯀꯩꯅꯣ ꯃꯊꯦꯜ ꯈꯔ
ꯆꯞ ꯃꯥꯟꯅꯩꯅꯦ ꯑꯩꯁꯨ ꯆꯞ ꯃꯥꯟꯅꯅ ꯆꯥꯏꯅꯦ ꯑꯗꯨꯗꯤ
ꯑꯣ
ꯀꯩ ꯀꯩ ꯍꯣꯠꯅꯔꯤꯒꯦ ꯍꯧꯖꯤꯛꯁꯤꯕꯣ
ꯒꯥꯔꯤ ꯆꯥꯕ ꯊꯧ ꯂꯩꯌꯦ
ꯑꯣ ꯑꯩ ꯁꯨꯝ ꯒꯦꯠꯇ ꯁꯨꯝ ꯍꯛꯆꯤ ꯂꯥꯡꯉꯦ ꯑꯩꯗꯤ
ꯒꯥꯢ ꯑꯃꯅꯤꯗ ꯂꯥꯛꯑꯗꯤ ꯆꯥꯝꯒꯦꯅ ꯇꯧꯕꯅꯦ ꯂꯥꯛꯇꯦ
ꯋꯥꯔꯦꯅꯦ ꯄꯨꯟꯁꯤꯖꯦ ꯌꯥꯗ꯭ꯔꯦꯅꯦ
ꯆꯈꯤꯗ ꯇꯅꯤꯒꯤ ꯊꯣꯂꯒ
ꯑꯩꯁꯤꯗ ꯀꯔꯋꯥꯁꯇ ꯅꯨꯄꯥ ꯑꯃ ꯌꯥꯎꯒꯦꯅ ꯍꯥꯏ ꯂꯩꯔꯦꯅꯦ
ꯀꯅꯥꯅꯣ
ꯌꯥꯐꯥꯕꯤꯗꯣ
ꯁꯥꯔ ꯇꯧ
ꯁꯥꯔ ꯍꯥꯏꯔꯣ
ꯎꯝ
ꯑꯗꯣ ꯃꯥ ꯀꯩꯅꯣ ꯀꯩꯅꯣ ꯇꯧꯕꯁꯤ ꯑꯦꯃꯤꯁꯟ ꯐꯔꯤꯁꯤ ꯀꯌꯥ ꯂꯧꯁꯤ
ꯑꯦꯃꯤꯁꯟꯗꯨ ꯏ ꯑꯦꯝ ꯑꯥꯏꯗ ꯇꯧꯔꯣ ꯅꯣꯡꯃꯒꯤ ꯆꯥꯕ ꯊꯛꯄꯤꯗ ꯁꯣꯝ ꯁꯣꯝ ꯄꯤꯔꯣ ꯍꯥꯏꯌꯣ
ꯅꯣꯡꯃꯒꯤ ꯆꯥꯝ ꯆꯝ ꯊꯤꯕꯤ
ꯆꯥ ꯄꯤ ꯊꯛꯄꯤꯗꯅꯦ
ꯑꯥ
ꯅꯣꯡꯃꯒꯤ ꯆꯍꯨꯝ ꯆꯍꯨꯝ ꯊꯤꯔꯣ ꯍꯥꯏꯌꯣꯕ ꯏ ꯑꯦꯝ ꯑꯥꯏꯗ ꯊꯥ ꯑꯃ ꯊꯤꯔꯣꯑꯣ
ꯎꯝ
ꯅꯣꯡꯃꯒꯤ ꯆꯍꯨꯝ ꯆꯍꯨꯝ ꯊꯤꯌꯨ ꯍꯥꯏꯌꯨ ꯍꯥꯏꯕ ꯏ ꯑꯦꯝ ꯑꯥꯏꯗ
ꯑꯣ
ꯆꯥꯕꯁꯤ ꯊꯥꯅꯤ ꯅꯨꯡꯗꯥꯡꯒ
ꯑꯣ ꯆꯥꯕꯩꯗ ꯊꯥꯅꯦꯕ
ꯑꫭ
ꯑꯗꯨ ꯑꯣꯏꯔꯗꯤ ꯅꯣꯡꯃꯩ ꯆꯥꯕ ꯊꯥꯔꯗꯤ ꯃꯥꯏ ꯊꯥꯒꯤ ꯁꯦꯂꯔꯤꯅ ꯀꯌꯥ
ꯃꯥꯒꯤ ꯁꯦꯂꯔꯤ ꯂꯨꯄꯥ ꯂꯤꯁꯤꯡ ꯇꯔꯥ ꯄꯤꯅꯤꯌꯦ
ꯊꯥꯒꯤ ꯂꯨꯄꯥ ꯂꯤꯁꯤꯡ ꯇꯔꯥ
ꯎꯝ
ꯌꯥꯔꯦꯅꯦ ꯑꯗꯨꯗꯤ ꯏ ꯃꯥꯗꯤ ꯃꯌꯨꯝ ꯍꯥꯏꯩꯀꯠꯀꯦ ꯍꯥꯏꯅꯤ ꯈꯔ ꯂꯩꯔꯥꯗꯤ
ꯑꯍꯥꯟꯕꯒꯤꯕꯨꯗꯤ ꯃꯥ ꯂꯤꯁꯤꯡ ꯃꯥꯄꯜꯃꯨꯛ ꯇꯤꯡꯉꯅꯤ
ꯑꯣ
ꯅꯣꯡꯃꯩ ꯆꯍꯨꯝ ꯆꯍꯨꯝꯅꯤꯅ ꯂꯤꯁꯤꯡ ꯃꯥꯄꯜꯁꯦ ꯌꯧꯔꯣꯏ ꯁꯟꯗꯦ ꯑꯣꯐꯔ ꯄꯤ
ꯑꯣ ꯁꯟꯗꯦ ꯑꯃꯨꯛ ꯁꯨꯇꯤ ꯁꯟꯗꯦ ꯃꯔꯤ
ꯎꯝ ꯊꯥꯡ ꯑꯃꯒꯤ ꯁꯟꯗꯦ ꯃꯔꯤ ꯑꯣꯐꯔꯅꯤ ꯁꯟꯗꯦꯗꯨꯗ ꯃꯥꯅ ꯇꯥꯅꯤꯡꯕ ꯇꯥꯟꯕꯗ ꯑꯗꯨꯝ ꯃꯥꯒꯤ ꯑꯣꯏꯖꯔꯗꯕꯅꯤ
ꯑꯣ ꯃꯥ ꯍꯧꯁꯦ ꯑꯩ ꯅꯥꯀꯟꯗ ꯂꯩꯔꯤꯌꯦ ꯃꯥꯁꯨ ꯌꯥꯎꯒꯦꯅ ꯍꯥꯏꯥꯏꯅꯕ ꯂꯩ
ꯌꯥꯅꯤ ꯌꯥꯅꯤ ꯑꯣꯃ ꯑꯗꯨꯗꯤ ꯑꯩꯈꯣꯏꯒꯤ ꯔꯨꯜ ꯑꯦꯟ ꯔꯤꯒꯨꯂꯦꯁꯟꯗꯣ ꯃꯉꯣꯟꯗ ꯍꯥꯏꯈ꯭ꯔꯣ ꯑꯗꯨꯒ ꯌꯥꯅꯅ ꯍꯥꯏ ꯐꯣꯇꯣ ꯐꯣꯇꯣ ꯐꯣꯇꯣ ꯄꯥꯁꯋꯥꯗ ꯃꯔꯤ ꯆꯪꯒꯅꯤ ꯑꯩꯣꯏꯁꯇꯥꯃ ꯑꯅꯤ ꯑꯃꯒ
ꯐꯣꯇꯣ ꯄꯥꯁꯋꯥꯗ ꯃꯔꯤ ꯑꯗꯩꯗꯤ ꯐꯣꯇꯣ ꯏꯁꯇꯥꯝ ꯑꯅꯤ ꯑꯝꯒ
ꯎꯝ
ꯑꯗꯩꯗꯤ ꯃꯥꯏ ꯄꯥꯟ ꯀꯥꯔꯗ ꯑꯙꯥꯔ ꯀꯥꯔꯗ ꯆꯪꯒꯗ꯭ꯔꯣ
ꯑꯗꯥꯥ ꯈꯇꯪꯅ ꯌꯥꯅꯤ ꯄꯥꯟ ꯌꯥꯎꯛꯇ꯭ꯔꯁꯨ ꯌꯥꯅꯤ
ꯗ꯭ꯔꯥꯏꯕꯤꯡ ꯂꯥꯏꯁꯦꯟꯁꯦ
ꯗ꯭ꯔꯥꯏꯚꯤꯡ ꯂꯥꯏꯁꯦꯟꯁꯁ ꯌꯥꯎꯗꯗꯤ ꯌꯥꯅꯤꯗꯦ
ꯗ꯭ꯔꯥꯏꯚꯤꯡ ꯂꯥꯏꯁꯦꯟꯁ ꯌꯥꯎꯗ꯭ꯔꯗꯤ ꯌꯥꯗ꯭ꯔꯣ ꯑꯩꯈꯣꯏ ꯁꯅꯥꯀꯟ ꯀꯥꯋꯥꯇꯗꯤ ꯗ꯭ꯔꯥꯏꯚꯤꯡ ꯂꯥꯏꯁꯦꯟꯁ ꯌꯥꯎꯋꯅꯦ ꯊꯧꯒꯠ ꯊꯧꯗꯒꯤ ꯍꯩꯇ꯭ꯔꯗꯤ
ꯒꯥꯔꯤ ꯊꯧꯍꯩꯔꯕꯣ
ꯃꯥꯁꯦ ꯒꯥꯔꯤ ꯊꯧꯕꯁꯦ ꯈꯔ ꯈꯗꯤ ꯍꯩꯔꯦ ꯃꯅꯤꯡ ꯃꯃꯥꯡ ꯁꯟꯗꯣꯛ ꯍꯟꯖꯤꯟꯗꯤ ꯍꯩꯔꯦ ꯃꯥꯁꯦ
ꯍꯌꯦꯡ ꯄꯨꯔꯥ ꯍꯩꯔꯀꯥꯟꯗ ꯗ꯭ꯔꯥꯏꯚꯤꯡ ꯂꯥꯏꯁꯦꯟꯁꯇꯨ ꯂꯧꯔꯒ ꯃꯥ ꯁꯤꯗ ꯊꯧꯗꯣꯛ ꯊꯧꯖꯤꯟ ꯂꯩꯕ ꯌꯥꯅꯦꯅ ꯍꯥꯏ
ꯑ ꯊꯧꯕꯩꯗꯗꯤ ꯌꯥꯔꯣꯏꯕ ꯕꯦꯔꯥꯅꯦꯕ
ꯎꯝ ꯊꯒ ꯂꯒꯦ ꯁꯣꯟ ꯊꯣꯛꯗꯔꯦꯗ ꯑꯃꯛ
ꯑꯥ
ꯑꯗꯨꯅ ꯌꯥꯗꯤ ꯌꯥꯒꯅꯤꯅ ꯍꯥꯏꯌꯣ
ꯀꯔ
ꯌꯥꯗꯤ ꯌꯥꯒꯅꯤꯅ ꯍꯥꯏꯌꯕ ꯑꯗꯣ ꯗ꯭ꯔꯥꯏꯕꯤꯡ ꯂꯥꯏꯁꯦꯟꯁꯀꯤ ꯑꯦꯄ꯭ꯂꯥꯏ ꯇꯧꯗꯗꯤ ꯈꯔ ꯂꯩꯔꯒ ꯇꯧꯔꯨꯣꯅ ꯍꯥꯏꯌꯣ
ꯍꯣꯏ ꯑꯩ ꯂꯣꯏꯅꯃꯛ ꯐꯅꯕ ꯁꯤꯜꯂꯒꯦ ꯍꯧꯖꯤꯛ ꯋꯥꯁ ꯃꯤ ꯍꯥꯡꯉꯤꯕꯣ
ꯍꯥꯡꯉꯦꯜꯂꯤ
ꯅꯣꯡꯃ ꯅꯣꯡꯃꯒꯤ ꯀꯌꯥ ꯀꯌꯥꯃꯨꯛ ꯌꯦꯟꯅꯔꯤꯒꯦ
ꯁꯥꯕ ꯊꯥꯑꯒ ꯐꯤ ꯃꯨꯔꯂꯤꯗ
ꯆꯥꯕ ꯊꯥꯒ ꯀꯌꯥ
ꯀꯤꯃꯨꯜꯦꯕ
ꯑ
ꯂꯨꯄꯥ ꯆꯥꯝꯃꯝ ꯆꯅꯤ ꯑꯃ ꯅꯣꯡꯃꯒꯤ ꯑꯗꯨꯝ ꯇꯧꯔꯤ
ꯑꯗꯨꯝ ꯌꯥꯗꯤ ꯌꯥꯅꯤꯅꯦ ꯑꯗꯨꯅ
ꯎꯝ ꯂꯤꯁꯤꯡ ꯃꯉꯥ ꯊꯥ ꯑꯃꯒꯤ ꯇꯧꯗꯣꯏ ꯁꯔꯨꯛꯄꯗꯤ ꯂꯨꯄꯥ ꯆꯅꯤ ꯆꯅꯤꯗ ꯅꯨꯡꯇꯤꯒꯤ ꯂꯥ ꯑꯗꯨ ꯂꯨꯄꯥ ꯂꯤꯁꯤꯡ ꯇꯔꯨꯛ ꯌꯥꯅꯤꯈꯩ
ꯑ ꯃꯥꯦꯁꯃꯒ ꯍꯥꯥꯛꯇꯅꯤ
ꯍꯗꯣꯅꯤ ꯑꯌꯨꯛ ꯄꯨꯡ ꯇꯔꯥꯗꯒꯤꯩ ꯊꯣꯛꯈ꯭ꯔꯦ ꯅꯨꯃꯤꯗꯥꯡ ꯄꯨꯡ ꯇꯔꯥꯃꯥꯊꯣꯏꯗ ꯍꯟꯖꯜꯂꯛꯑꯒ ꯂꯨꯄꯥ ꯆꯅꯤꯐꯧ ꯌꯧꯅ ꯁꯥꯗꯦ ꯅꯣꯡꯃꯒꯤ ꯄꯟꯗ꯭ꯔ
ꯑꯗꯨ ꯑꯗꯨꯅꯦꯦ
ꯂꯨꯄꯥ ꯆꯥꯝ ꯍꯨꯝꯗ꯭ꯔꯥ ꯆꯥꯝꯃꯨꯝꯗ꯭ꯔꯥ ꯈꯛ ꯁꯥꯏ ꯅꯣꯡꯃꯒꯤ ꯑꯗꯨꯗꯤ ꯁꯤꯗ ꯆꯅꯤ ꯆꯅꯤ ꯁꯥꯕ ꯐꯠꯇ꯭ꯔꯣ
ꯎꯝ
ꯅꯪ ꯉꯥꯏꯍꯥꯛꯇꯪ ꯊꯕꯛ ꯆꯠꯊꯣꯛꯀꯦꯁꯨ ꯁꯪꯨꯕ
ꯀꯥꯏ ꯂꯩꯔꯤꯒꯦ ꯍꯧꯖꯤꯛ ꯋꯥꯠꯇ ꯂꯩꯔꯤꯕꯣ ꯀꯩꯅꯣ
ꯋꯥꯁꯤ ꯂꯩꯔꯤ ꯃꯇꯨꯡ ꯌꯦꯦ
ꯑꯥ ꯑꯩ ꯊꯣꯡꯀꯥꯟꯗ ꯁꯨꯝ ꯊꯣꯛꯂꯛꯏꯌꯦ ꯗꯨꯝ
ꯍꯪꯆꯤꯠ ꯂꯥꯛꯑꯒꯦꯅ
ꯃꯣꯏ ꯂꯛꯁꯤꯟꯗꯣꯏꯁꯦ ꯋꯥ ꯁꯥꯡꯗꯦ
ꯍꯥꯡꯕꯅꯦ ꯅꯣꯏ ꯆꯥꯛꯆꯥ ꯆꯪꯉꯈꯤꯕꯗꯩ ꯊꯣꯛꯒ꯭ꯔꯕꯥ ꯊꯣꯛꯇꯔꯤꯕꯥ ꯈꯪꯗꯦꯅꯦ
ꯊꯣꯛꯇꯔꯤ ꯃꯥꯜꯂꯦ ꯆꯠꯄꯗ ꯃꯣꯢ ꯀꯩꯅꯣ ꯇꯧꯍꯧꯋꯦ ꯊꯣꯛꯇ꯭ꯔꯤ ꯃꯥꯜꯂꯦ ꯑꯩ ꯉꯁꯥꯏ ꯆꯠꯄꯗ ꯃꯣꯏ ꯍꯪꯍꯧꯗꯦꯕ
ꯅꯪꯁꯩ ꯑꯁꯣꯝ ꯅꯥꯀꯥꯟ ꯌꯎꯔꯕ ꯑꯃꯣ
ꯌꯧꯔꯦ ꯄꯤꯇꯝ ꯊꯤꯟꯕ
ꯐꯇꯝꯗꯤ ꯀꯩꯒꯤ
ꯃꯥ ꯑꯥꯗ ꯅꯤꯠ ꯊꯥꯕꯒꯤ ꯇꯝꯕ ꯀꯩꯅꯣ ꯆꯠꯄꯒꯤꯦ ꯂꯥꯏꯗ ꯆꯅ ꯑꯗꯨ ꯍꯥ
ꯄꯁꯦꯜ ꯑꯃꯨꯛ ꯆꯪꯈ꯭ꯔꯒꯀꯣ
ꯆꯪꯒ꯭ꯔꯦ
ꯉꯁꯤ
ꯑꯥ
ꯑꯣ ꯃꯥ ꯂꯨꯍꯣꯡꯕ ꯌꯥꯎꯔꯔꯣꯏꯕ
ꯂꯨꯍꯣꯡꯕ ꯈꯪꯗꯦ ꯇꯝꯕ ꯉꯝꯗꯦ ꯃꯥ
ꯂꯨꯍꯣꯡ ꯅꯨꯃꯤꯠꯇꯨꯗꯤ ꯕꯔꯥ ꯈꯅꯥ ꯑꯆꯧꯕ ꯑꯃ ꯂꯩꯔ ꯀꯥꯟꯁꯤꯗ ꯃꯥꯅ ꯅꯥꯟꯊꯣꯛꯈ꯭ꯔꯕꯥ
ꯑꯗꯣꯅꯦ ꯍꯥꯏꯖꯦ ꯒꯤꯌꯥꯟ ꯇꯥꯗꯦ ꯃꯥ
ꯁꯣꯝꯗ ꯑꯩꯈꯣꯏꯗꯤ ꯆꯥꯕ ꯊꯛꯄꯤ ꯇꯧꯔꯒꯦꯅ
ꯑꯥꯏꯁꯀ꯭ꯔꯤꯝꯒ ꯆꯅꯤꯡꯉꯦ ꯇꯧꯔꯤꯁꯦ
ꯀꯝ ꯌꯟꯝ ꯆꯈ꯭ꯔꯃꯦ
ꯍꯧꯖꯤꯛꯀꯥꯟ ꯑꯉꯥꯡꯁꯤꯡꯁꯤꯅ ꯅꯩ ꯁꯗꯅ ꯒꯥꯔꯤ ꯑꯃꯃꯝꯒ
ꯑꯣꯟꯊꯣꯛꯅꯥ ꯃꯤꯠ ꯅꯥꯀ꯭ꯔꯦꯗꯣ
ꯒꯥꯔꯤ ꯑꯃꯝꯗꯀꯣ ꯊꯥꯡꯒꯠꯂ ꯊꯧꯖꯤꯟꯗꯅ ꯑꯃ ꯆꯠꯈꯤꯗ ꯌꯥꯢꯔꯤ ꯑꯃ ꯑꯃꯨꯛ ꯆꯠꯈ꯭ꯔꯦ
ꯇꯧꯁꯤꯜꯂꯥꯛꯢꯕꯥ ꯃꯣꯏꯅ
ꯃꯣꯏ ꯁꯥꯢꯁꯤ ꯍꯦꯔꯣ ꯅꯤ ꯍꯦꯔꯣ ꯃꯣꯢ ꯁꯥꯏꯁꯤꯅꯥ ꯈꯔ ꯂꯩꯔ ꯖꯦꯔꯣ ꯇꯥꯗꯨꯢꯅꯦ ꯈꯪꯗ꯭ꯔꯤꯌꯦ ꯃꯣꯢ
ꯁꯝꯁꯪꯁꯨ ꯃꯥꯒꯤ ꯑꯣꯞꯛꯇꯣ ꯌꯣꯜꯂꯒ ꯑꯥꯏꯐꯣꯟ ꯁꯚꯦꯟꯇꯤꯟ ꯄ꯭ꯔꯣ ꯄꯔꯣꯃꯦꯁꯇ ꯀꯩꯅꯣꯒ ꯂꯩꯅꯤꯗꯥꯢ ꯖꯤꯇꯤꯒ
ꯀꯔꯤ
ꯖꯣꯟꯁꯟꯒꯤ ꯑꯣꯛꯇꯨ ꯌꯣꯜꯂꯒ ꯃꯥꯁꯨ ꯑꯥꯏꯐꯣꯟ ꯁꯚꯦꯟꯇꯤꯟ ꯄ꯭ꯔꯣ ꯃꯦꯛꯁꯀ ꯖꯤꯇꯤꯒ ꯂꯩꯅꯦꯗꯥꯢ
ꯖꯦꯟꯁꯥꯟꯒꯤꯔꯣ
ꯎꯝ
ꯃꯤ ꯊꯥꯔ ꯑꯃ ꯂꯧꯅꯦꯅ ꯇꯧ ꯂꯩꯔꯤꯕꯅꯦ
ꯑꯣ
ꯊꯥꯔ ꯑꯃꯒꯤ ꯑꯁꯥꯗ
ꯑꯩꯩꯅ ꯑꯥꯢꯐꯣꯟ ꯁꯚꯦꯟꯇꯤꯟ ꯄꯔꯣ ꯃꯦꯛꯁꯒ ꯀꯒꯂꯣꯨꯅ
ꯂꯧꯗꯣꯏꯅꯦ ꯊꯥꯔ ꯑꯃꯁꯨ ꯂꯧꯔꯅꯤ ꯁꯚꯦꯟꯇꯤꯟ ꯄ꯭ꯔꯣ ꯃꯦꯛꯁ ꯑꯃ ꯂꯧꯔꯅꯤ ꯑ ꯒꯦꯝ ꯑꯦꯀꯥꯎꯟ ꯋꯥꯔꯜ ꯀꯂꯦꯛꯇꯔ ꯒꯦꯂꯦꯛꯁꯤ ꯀꯂꯦꯛꯇꯔ ꯌꯧꯕ ꯑꯃꯁꯨ ꯂꯧꯗꯣꯔꯤꯕꯅꯦ
ꯢꯃꯩ
ꯍꯥꯢ ꯃꯤ ꯑꯗꯨꯒꯤ ꯁꯤꯡꯉ ꯊꯝꯈ꯭ꯔꯕꯅꯦ
ꯃꯥ ꯐꯚꯦꯅꯤꯒꯤ ꯀ꯭ꯂꯥꯁ ꯀꯣꯆꯤꯡ ꯆꯠꯂꯦ ꯍꯥꯏꯗꯥꯢꯅꯦ
ꯐꯦꯅꯤꯒꯤꯕꯨꯗꯤ ꯃꯥ ꯀꯣꯆꯤꯡ ꯆꯠ ꯂꯩꯕꯅꯦ ꯑꯗꯨꯕꯨꯗꯤ ꯑꯖꯤꯛ ꯐꯦꯅꯤ ꯄꯥꯏꯕ ꯍꯩꯗꯔꯦ ꯍꯧꯛ ꯐꯥꯔꯁ ꯏꯁꯇꯦꯞ ꯁꯦꯀꯦꯟ ꯏꯁꯇꯦꯞ ꯈꯪꯉꯦ
ꯑꯇꯩ ꯁꯥ ꯁꯟ ꯑꯔꯤꯡꯕ ꯀꯔꯤ ꯀꯔꯤ ꯍꯩꯔꯒꯦ ꯃꯥꯕꯣ
ꯃꯥꯔꯥ
ꯎꯝ
ꯀꯦꯔꯤꯅ ꯄ꯭ꯔꯣꯅꯦ ꯦꯟꯁꯤꯟꯗꯦ
ꯑꯥ
ꯄ꯭ꯔꯣ ꯀꯦꯔꯤꯅꯥ ꯇꯥꯕꯅꯦ ꯀꯦꯗꯦꯅꯗ ꯃꯤ ꯒꯣꯕꯦꯜ ꯆꯂꯤ ꯃꯤꯅꯤ ꯀꯩꯅꯣ ꯕꯦꯟꯁꯥꯟ ꯍꯣꯢ
ꯍꯌꯦꯡꯗꯒꯤꯗꯤ ꯁꯣꯔꯥꯠ ꯂꯣꯏꯔꯕꯅꯤꯅ ꯆꯥꯕ ꯊꯛꯄꯒꯤ ꯄ꯭ꯔꯣꯒꯥꯝꯁꯦ ꯂꯧꯁꯤꯟꯕ ꯌꯥꯔꯦꯅꯦ
ꯌꯥꯔꯕꯥ ꯍꯥꯏꯖꯦ ꯁꯥ ꯉꯥ ꯆꯕꯒꯤ ꯄ꯭ꯔꯣꯒ꯭ꯔꯝ
ꯍꯌꯦꯡꯗꯒꯤ ꯌꯥꯔꯦ ꯍꯌꯦꯡ ꯁꯣꯔꯥꯛ ꯑꯌꯨꯛꯇ ꯉꯥꯛꯇꯪ ꯉꯝꯅꯤꯅ
ꯑꯌꯨꯛꯇ ꯉꯥꯛꯇꯪ ꯉꯥꯛꯇꯪ ꯉꯝꯃꯦ ꯅꯨꯃꯤꯗꯥꯡꯗꯒꯤ ꯍꯧ ꯌꯥꯔꯦ ꯁꯨꯕ ꯃꯁꯥ ꯑꯃꯝꯃꯇꯥ ꯄꯥꯏꯊꯦꯛꯁꯤꯔꯣ ꯑꯗꯨꯗꯤ
ꯄꯥꯏꯊꯦꯛꯑꯗꯕꯅꯤ ꯊꯣꯡꯉꯥꯟꯗ ꯂꯩꯔꯝꯃꯤꯅ ꯀꯥ ꯄꯤꯌꯥꯆꯤꯠꯂ ꯆꯪꯈ꯭ꯔꯤꯗꯣ ꯍꯧꯖꯤꯛ
ꯍꯪꯗꯦ
ꯃꯥ ꯃꯥꯂꯤꯛꯅꯤ ꯂꯦꯞꯇ꯭ꯔꯒ ꯂꯩꯖꯦ
ꯎ
ꯐꯥꯏꯟ ꯔꯠꯂꯣ ꯂꯥꯛꯖꯦ ꯑꯃꯥꯏ ꯏꯕꯨꯗ ꯑꯔꯃꯅꯦꯍ
ꯀꯔꯦ
ꯑꯁ ꯊꯕꯛ ꯏꯪꯒꯥꯡ ꯈꯔ ꯇꯧꯒꯗꯕꯁꯤꯁꯨ ꯇꯧꯔꯤꯁꯦ ꯒꯥꯔꯤꯁꯦ ꯂꯥꯛꯇꯕꯁꯤꯗ
ꯇꯥ ꯀꯨ ꯃꯥꯔꯣꯏꯁ ꯊꯣꯛꯂꯅꯦ
ꯍ
ꯀꯨꯃꯥ ꯑꯣꯏꯖꯤ ꯊꯂꯦ ꯃꯣꯏ ꯊꯣ
ꯍꯌꯦꯡꯗꯒꯤ ꯑꯩꯈꯣꯏ ꯁꯨꯕ ꯍꯧꯔꯅꯦꯅ ꯍꯥꯏ
ꯑꯣ ꯏꯧꯔꯦꯟ ꯍꯖꯂ ꯃꯒꯗꯔꯦ
ꯎꯝ
ꯦꯟꯁꯟ ꯆꯗ ꯄꯦꯟꯁꯟꯁꯤꯗ ꯋꯥꯕꯅ ꯌꯥꯗ꯭ꯔꯦ ꯃꯥ ꯊꯕꯛ ꯂꯩꯇ꯭ꯔꯦꯅ
ꯂꯩꯃꯤꯔꯥ ꯃꯥꯖꯣ
ꯑ ꯂꯦꯃ ꯂꯩ ꯔꯖꯦ
ꯃꯥ ꯃꯥꯖꯈꯣꯏ ꯖꯤꯅꯦꯁ ꯀꯁꯜꯂꯖꯔꯣ ꯃꯥꯖ
ꯍ
ꯕꯤꯖꯤꯅꯦꯁꯇ ꯌꯥꯎꯍꯜꯂꯁꯤꯔꯕ ꯃꯥꯗꯣ
ꯃꯥꯁꯨ ꯌꯥꯎꯍꯜꯂꯁꯤ ꯑꯩꯈꯣꯏꯒꯤꯁꯦ ꯍꯥꯟꯅ ꯌꯥꯕ꯭ꯔꯥ ꯌꯥꯗꯕ꯭ꯔꯥ ꯌꯦꯡꯉꯒ
ꯃꯥꯁꯦ ꯁꯦꯟꯁꯦ ꯃꯥꯁꯦ ꯄꯥꯏꯗ꯭ꯔꯕꯅꯤ ꯃꯥꯁꯦ ꯌꯥꯗ꯭ꯔꯕꯅꯤ ꯃꯄꯥꯅ ꯗꯕꯜ ꯏꯁꯇꯥꯔ ꯀꯥꯥꯁꯜꯂꯒ ꯏꯁꯇꯥꯔ ꯑꯅꯤ ꯀꯥꯥꯁꯜꯂꯒ ꯃꯄꯥꯅ
ꯎꯝ ꯑꯣ ꯊꯝꯃꯒꯦ ꯑꯗꯨꯗꯤ ꯍꯣꯔꯦꯟ ꯁꯥꯟꯅꯔꯁꯦ
ꯑꯣ ꯌꯥꯔꯦ ꯌꯥꯔꯦ ꯍꯣꯔꯦꯟ ꯅꯣꯏ ꯁꯥꯟꯅꯔꯁꯦ ꯑꯗꯨꯦ
ꯎꯝ
ꯊꯃꯦ ꯊꯝ